ꯍꯜꯂꯣ ꯑꯥ ꯇꯥꯏ
ꯎꯝ ꯑꯗꯨ ꯁꯣꯝꯁꯨ ꯆꯥꯛ ꯂꯥꯝꯃꯝꯃꯅꯤ
ꯈꯔ ꯈꯔꯕꯨꯗꯤ ꯂꯥꯝꯃꯤ ꯌꯥꯝꯗꯤ ꯂꯥꯝꯗ꯭ꯔꯤꯌꯦ
ꯍꯣꯡꯂꯤꯕ ꯏꯃꯥꯟ ꯂꯣꯏꯗ꯭ꯔꯤꯕꯣ
ꯑ ꯊꯣꯡꯉꯤ ꯏꯟꯖꯥꯡꯗꯣ ꯑꯅꯤ ꯇꯧꯕꯅꯤꯅ ꯏꯔꯣꯟꯗꯣꯏ ꯇꯧꯤ ꯃꯥꯂꯦ ꯏꯔꯣꯐꯝꯒ ꯌꯦꯟꯐꯝꯣꯡꯗꯨꯒ ꯇꯧꯗꯣꯛꯒꯅꯤ
ꯈꯔ ꯂꯩꯔꯦ ꯑꯗꯨꯝ ꯌꯥꯔꯅꯤꯀꯣ ꯑꯩꯁꯨ ꯃꯁꯤꯗꯧꯗꯅ ꯍꯥꯏ ꯎꯝ ꯎꯝ ꯑꯗꯣ ꯑꯩꯁꯦ ꯀꯃꯥꯏꯅ ꯀꯧꯒꯅꯤ ꯑꯁꯣꯝꯁꯦ ꯃꯤꯡ ꯑꯣꯏꯅ ꯀꯧꯔꯒ ꯀꯩ ꯀꯃꯥꯏꯅ ꯀꯧꯅꯤ
ꯑ ꯏꯆꯟꯅ ꯑꯗꯨꯝ ꯀꯧꯔꯁꯨ ꯑꯗꯨꯝ ꯌꯥꯔꯦ ꯅꯠꯇ꯭ꯔ ꯑꯩ ꯃꯤꯡ ꯑꯗꯨꯝ ꯀꯧꯔꯁꯨ ꯌꯥꯏꯌꯦ ꯁꯤꯗꯕꯔꯤ ꯁꯤꯗꯕꯔꯤ ꯃꯤꯡ ꯀꯥꯎꯅ ꯗꯦꯔꯅꯥ
ꯎꯝ ꯏꯆꯟ ꯀꯣ ꯑꯗꯨꯅꯦ ꯀꯩꯅꯣ ꯍꯩꯒꯨꯝꯕꯗꯤ ꯀꯩ ꯀꯩ ꯆꯥꯕ ꯃꯇꯝ ꯃꯇꯝꯒꯤ ꯂꯩꯗꯅꯀꯣ ꯑꯗꯨꯝ ꯐꯪꯕꯤꯕ꯭ꯔꯥ ꯅꯣꯏ ꯈꯤꯇꯪ ꯈꯨꯡꯒꯪ ꯑꯣꯏꯔꯗꯤ ꯑꯗꯨꯝ ꯂꯩꯔꯝꯒꯅꯤꯀꯣ
ꯂꯩꯌꯦ ꯍꯩ ꯔꯥ ꯌꯥꯝ ꯍꯧꯋꯦ ꯑꯩꯈꯣꯏꯒꯤ
ꯎꯝ
ꯑꯩꯈꯣꯏꯒꯤ ꯍꯩꯅꯧꯁꯨ ꯍꯧꯏ ꯀꯐꯣꯏꯁꯨ ꯍꯧꯏ ꯑꯗꯒꯤ ꯂꯐꯨꯁꯨ ꯑꯗꯨꯝ ꯍꯧꯋꯦꯕꯀꯣ ꯂꯐꯣꯏ ꯑꯗꯨꯝ ꯆꯥꯕ ꯌꯥꯕ ꯑꯗꯩ ꯍꯩꯈꯥ ꯍꯧꯋꯤ ꯆꯝꯄ꯭ꯔꯥ ꯐꯧꯏ ꯑꯗꯒꯤ ꯍꯩ ꯃꯔꯝ ꯅꯥꯏꯕꯁꯨ ꯑꯗꯨꯝ ꯐꯧꯏ ꯑ ꯄꯨꯡꯗꯣꯟꯁꯨ ꯍꯥꯎꯋꯤ ꯆꯥꯎꯐꯜꯁꯨ ꯍꯥꯎꯋꯏ
ꯎꯝ
ꯖꯒ ꯐ
ꯅꯣꯏ ꯁꯋꯥꯏꯗꯣꯗꯦ ꯍꯜꯂꯣ ꯍꯜꯂꯣ ꯍꯜꯂꯣ
ꯍꯜꯂꯣ
ꯑ ꯑꯁ ꯃꯔꯛꯇ ꯇꯠꯈ꯭ꯔꯦ ꯑꯩꯣꯟꯅ
ꯁꯨꯨꯍꯧꯕ
ꯎꯝ ꯑꯗꯨꯗꯤ ꯌꯥꯝ ꯁꯨꯅ ꯍꯥꯎꯋꯤꯀꯣ ꯎꯝ ꯌꯥꯝ ꯐꯩꯅꯦ ꯌꯥꯝ ꯌꯥꯝ ꯅꯨꯡꯉꯥꯏꯌꯦ ꯍꯥꯏꯗꯤ ꯁꯨꯃꯥꯏꯅꯀꯣ
ꯍꯨꯀꯔꯨꯖꯨ ꯍꯩꯋ‌ꯦ ꯍꯩꯀꯔꯨꯖꯨ ꯍꯜꯂꯣ